ꯇꯥꯗꯔꯣ ꯇꯔꯦ ꯇꯔꯦ ꯎꯝ ꯑꯃꯁꯗꯨ ꯀꯣꯜ ꯇꯧꯅꯤ ꯂꯥꯛꯑꯝꯕꯅꯤ ꯁꯤꯗ ꯑ ꯀꯔꯦꯠꯄꯤꯦ ꯏꯖꯔ ꯍꯧ ꯆꯁꯦꯈꯩꯅ ꯑꯁꯟ ꯆꯂꯤꯗꯣꯠ꯭ꯔꯣ ꯃꯃꯥꯟꯖꯍꯤꯔ ꯍꯩꯗ
ꯎ ꯃꯥꯔꯣ ꯉꯍꯥꯡ ꯉꯥꯡ ꯆꯠꯈꯩꯁꯦ
ꯀꯩꯅꯣꯗꯨꯣ ꯇꯧꯕ ꯑꯩꯈꯣꯏ ꯀꯔꯤ ꯍꯥꯏꯈꯔꯦ ꯀꯣꯜ ꯇꯧꯔ ꯃꯊꯛ ꯃꯈꯥ ꯂꯩꯔꯒ ꯃꯣꯏ ꯁꯥꯟꯅꯔꯅꯤ ꯃꯃꯥꯡ ꯑꯃꯅꯤ ꯁꯨꯝ ꯇꯧ ꯂꯩ ꯇꯧꯕꯗꯤ ꯌꯥꯕ ꯍ ꯅ ꯇꯣ ꯏꯇꯔ ꯍꯦ ꯇꯨꯏ ꯌꯥꯗꯕ ꯁꯣꯝꯗ ꯌꯥꯗꯕ ꯑꯩꯈꯣꯏ ꯌꯨꯝ ꯃꯅꯨꯡꯗꯗꯤ ꯌꯥꯗꯦꯕ ꯌꯥꯖꯃꯤꯅ ꯑꯩꯅ ꯌꯥꯥꯡꯉꯥꯏꯉꯩꯗ ꯑꯩ ꯑꯩ ꯑꯣꯏꯕ ꯀꯥꯟꯗ ꯑꯃꯨꯛ ꯏꯕꯥꯅꯤ ꯅꯛ ꯇꯧꯕꯩ ꯅꯛꯅꯕꯩ ꯍꯥꯏꯇꯥꯔꯦ ꯀꯩꯅꯣ ꯆꯠ ꯏꯀꯣ ꯆꯠꯄꯩ ꯃꯑꯣꯡ ꯇꯧꯕꯗꯣ ꯑ ꯑꯗꯨꯃꯥꯏꯅ ꯇꯧꯔꯒꯗꯤ ꯑꯃꯨꯛ ꯂꯥꯏꯟꯗꯨꯁꯨ ꯑꯃꯨꯛ ꯏꯪꯈꯤꯡ ꯆꯠꯊꯣꯛꯑ ꯀꯥꯟꯗ ꯑꯃꯨꯛ ꯂꯥꯏꯟ ꯄꯠ ꯇꯠꯄ ꯃꯥꯏꯂ ꯌꯥꯖꯕ ꯃꯥꯅ ꯑꯃꯨꯛ ꯇꯧꯔꯦ ꯍꯥꯞꯄꯦ ꯇꯞꯄꯒꯤ ꯇꯞꯄꯒꯤ ꯉꯁꯤ ꯅꯣꯡ ꯇꯥꯕꯁꯤ ꯈꯔ ꯑꯗꯨꯅ ꯂꯥꯏꯟꯗꯣ ꯈꯔ ꯅꯨꯡꯉꯥꯏꯇꯕ ꯖꯥꯠꯅꯤ
ꯎꯝ
ꯅꯪ ꯉꯥꯡꯕꯁꯨ ꯈꯔ ꯑꯩꯈꯣꯏ ꯇꯞꯅ ꯇꯞꯅ ꯇꯥꯕꯤ ꯌꯥꯏ ꯈꯤꯇꯪ ꯈꯤꯇꯪ ꯇꯞꯂꯞ ꯇꯧꯕꯤꯗꯣ ꯑꯗꯨꯃꯥꯏꯅ ꯇꯧꯋꯦꯕ
ꯎꯝ ꯇꯧꯕꯅꯦ ꯁ꯭ꯋꯥꯁ ꯉꯁꯥꯏ ꯁꯥꯟꯅꯕꯁꯨ ꯇꯧꯋꯦ
ꯎꯝ ꯆꯥꯛꯇꯤ ꯆꯥꯔꯕꯣ
ꯆꯥꯔꯦ ꯆꯥ ꯇꯣꯛꯑꯦ ꯅꯪꯗꯤ ꯆꯥꯔꯕꯣ
ꯎꯝ ꯆꯥꯔꯦ
ꯎꯝ ꯀꯔꯤ ꯃꯊꯦꯜ ꯑꯩꯈꯣꯏ ꯌꯦꯔꯨꯝꯊꯣꯡ
ꯑꯣ ꯑꯍꯥꯎꯕꯅꯤ ꯑꯩꯈꯣꯏ ꯈꯥꯃꯦꯟ ꯈꯥꯃꯦꯟ ꯁꯥꯡꯕ ꯑꯣꯏꯅ ꯇꯧꯔꯦ
ꯏꯔꯣꯜꯂꯤꯔꯥ
ꯎꯝ ꯏꯔꯣꯝꯕꯅꯦ ꯉꯁꯥꯏ ꯖꯟꯇꯔ ꯁꯥꯔꯝꯕꯅꯦ ꯖꯟꯇꯔ ꯁꯥꯕꯁꯦ ꯔꯥꯎꯣꯟꯗꯁꯨ ꯉꯁꯤ ꯐꯟ ꯆꯦꯜꯂꯦ ꯃꯥ ꯑꯍꯨꯝ ꯑꯍꯨꯝ ꯃꯔꯤꯔꯛ ꯇꯨꯏꯂꯦ ꯀꯟꯆꯦꯜ ꯂꯦ
ꯀꯩ ꯉꯥꯡ ꯀꯩ ꯆꯠꯁꯂꯨꯚꯥꯏ
ꯈꯪꯗꯦ ꯉꯔꯥꯡ ꯀꯩꯅꯣ ꯍꯥꯏ ꯍꯥꯏ ꯃꯣꯏ ꯕꯣꯔꯥꯒ ꯆꯧꯒ ꯆꯥꯔꯨꯏꯌꯦꯌꯦ ꯍ ꯑꯗꯨꯝ ꯉꯁꯥꯏ ꯃꯥ ꯍꯥꯏꯐꯦꯠ ꯏꯕꯥꯥꯟ ꯊꯣꯛꯃꯤꯟꯅꯔꯦ ꯊꯣꯛꯃꯤꯟꯅꯕꯗꯩ ꯀꯩꯅꯣ ꯉꯍꯥꯛꯇꯪ ꯂꯦꯝꯕꯗꯩ ꯃꯥ ꯑꯃꯨꯛ ꯆꯪ ꯃꯣꯏꯕꯥ ꯍꯥꯏꯕꯩ ꯂꯥꯛꯑꯦꯕꯀꯣ ꯑꯦꯃ ꯁꯪꯒꯔꯤ ꯁꯉꯗꯦꯅ ꯁꯤꯁꯨ ꯍꯂꯒꯗ꯭ꯔꯋꯥ
ꯎꯝ
ꯑꯗ ꯑꯩ ꯏꯕꯥꯏꯒꯩ ꯑꯩꯕꯨꯗꯤ ꯁꯃꯥꯏ ꯑꯩꯖꯟꯇ꯭ꯔꯅ ꯁꯨꯝ ꯀꯃꯥꯏꯅ ꯁꯨꯝ ꯇꯧꯋꯦ ꯖꯟꯗ꯭ꯔ ꯁꯥꯒꯦꯖꯟꯇ꯭ꯔ ꯁꯨꯝ ꯁꯥꯝꯕꯅꯦ ꯑꯔꯤꯅ ꯑꯣꯅ ꯑꯃꯨꯛ ꯊꯣꯛꯂꯛꯑꯦ ꯑꯃꯨꯛ ꯊꯦꯡꯅ ꯑꯗꯨꯔꯦ ꯐ ꯆ ꯑꯁ ꯑꯩ ꯌꯥꯗ꯭ꯔꯦ ꯆꯠꯂꯒꯦ ꯑꯗꯨꯝ ꯌꯦꯦꯡꯈ꯭ꯔꯕ ꯑꯗꯨꯝ
ꯒꯨꯂꯤ ꯑꯃꯨꯛꯀꯣ ꯂꯩꯔꯦ ꯆꯥꯁꯤꯟꯟꯅ ꯑꯗꯨꯕꯨ
ꯎꯝ ꯑꯗꯨꯩꯅ ꯍꯥꯏꯕ ꯒꯨꯂꯤ ꯂꯩ ꯆꯥꯎ ꯍꯥꯏꯕ ꯑ ꯃꯥ ꯑꯁ ꯍꯣꯔꯦꯟ ꯑꯩ ꯍꯜꯂꯛꯄꯩꯗꯣ ꯑꯗꯨꯗ ꯂꯩꯃꯤꯟꯅꯔꯨꯔꯁꯤ ꯂꯣꯏꯔꯦꯅꯦ ꯒꯨꯂꯤ ꯂꯩ ꯑꯩꯁꯨꯒꯦ
ꯑꯗꯨꯅꯦ ꯑꯩꯁꯦ ꯃꯥꯥꯡꯪꯀꯣ ꯅꯨꯡꯉꯥꯏꯇꯕ ꯀꯣꯛ ꯂꯩꯔꯨꯒꯦ ꯂꯩꯇꯦ ꯑꯗꯨꯕꯨ
ꯍꯣꯏ ꯑꯗꯨꯅꯤ ꯂꯩꯁꯤꯟ ꯇꯣꯛꯈ꯭ꯔꯕ ꯑꯗꯨꯝ ꯕꯦꯔꯥꯅꯤ ꯑꯩ ꯊꯦꯡꯉꯤ ꯉꯁꯥꯏꯥꯎ ꯑꯦ ꯏꯄꯥꯥꯏꯒ ꯑꯩꯒ ꯆꯉꯛꯄꯗꯣ ꯀꯔ ꯃ ꯃꯝ ꯇꯧꯒꯩꯥꯅ ꯅꯪꯜꯂꯛꯒ
ꯖꯟꯗ꯭ꯔꯕꯨ ꯁꯥ ꯂꯣꯏꯈ꯭ꯔꯕ
ꯂꯣꯏꯈꯔꯦ ꯀꯈꯪ ꯃꯥ ꯍꯥꯞꯄꯨ ꯍꯥꯞ ꯂꯣꯏꯈꯔꯦꯗ ꯑꯗꯨ
ꯑꯣ ꯑꯗꯨꯝ ꯐꯖꯅ ꯁꯦꯝꯕ ꯉꯝꯕ꯭ꯔꯥ ꯑꯗꯨꯝ ꯐꯖꯅ ꯑꯥ
ꯎꯝ ꯁꯦꯝꯕ ꯑꯗꯨꯝ ꯉꯝꯗꯤꯗꯤ ꯉꯝꯃꯦ ꯑꯗꯣ ꯑꯍꯥꯡ ꯁꯦꯝꯕꯗꯣ ꯑꯩꯅ ꯑꯗꯨꯝ ꯏꯕꯥꯥꯏꯅ ꯇꯧꯕꯅꯤꯅ ꯑꯩꯅ ꯁꯨꯝ ꯁꯦꯝꯒꯦ ꯇꯧꯕ ꯃꯑꯣꯡꯗꯣ ꯀꯣ ꯍꯥꯏ ꯈꯤꯇꯪ ꯌꯥꯅꯤꯗ ꯍꯥꯏꯇ ꯀꯃꯥꯏꯅ ꯇꯧꯕꯗꯣ ꯑꯩꯅꯁꯨ ꯑꯍꯥꯟꯕ ꯑꯣꯏꯕ ꯀꯩꯅꯁꯨ ꯇꯧꯗ꯭ꯔꯕ ꯎꯝ ꯅꯤꯉꯣꯅꯤ ꯄꯄꯥꯥ ꯌꯥꯝ ꯈꯪꯉꯦ ꯅꯍꯥꯟ ꯃꯃ ꯑꯃ ꯁꯥꯕꯗꯣ
ꯑꯝ
ꯑꯗꯨꯅ ꯑꯃꯨꯛ ꯅꯣꯡꯃꯩ ꯃꯔꯨꯅꯤꯅ ꯄꯠꯀ ꯊꯛꯈꯤꯀꯥꯟꯗꯣ
ꯎꯝ
ꯃꯃꯥꯡ ꯑ ꯑꯃꯈꯨꯛꯇ ꯈꯛꯇꯪ ꯍꯥꯞꯄꯅꯤꯅ ꯑꯗꯨꯗꯤ ꯂ ꯂꯥꯏꯈ꯭ꯔꯦꯕ ꯑꯗꯨꯗꯤ ꯔꯣ ꯀꯁ ꯅꯝ ꯄꯨꯔꯥ ꯅꯧꯅ ꯄꯨꯂꯞ ꯍꯧꯒꯠꯂꯒ ꯄꯨꯂꯞ ꯁꯥꯕꯅꯤꯗꯅꯀꯣ ꯑ ꯈꯪꯍꯧꯧꯕꯔꯦ ꯑꯦ ꯁꯤ ꯁꯨꯝꯇꯧ ꯁꯨꯝ ꯇꯧꯕ ꯍꯥꯏꯗꯣ ꯈꯔ ꯈꯪꯍꯧꯕ ꯐꯩ ꯑꯗꯨꯅ
ꯍꯣꯏ ꯁꯨꯝ ꯁꯨꯝ ꯇꯝꯃ ꯇꯝꯃ ꯃꯥꯥꯏ ꯍꯥꯏꯖꯔꯛꯄꯦ ꯑꯗ
ꯎꯝ ꯍꯣꯏ
ꯑꯗꯨ ꯖꯟꯇ꯭ꯔꯒꯤꯗꯣ ꯀꯌꯥ ꯀꯌꯥ ꯌꯣꯟꯒꯦ ꯑꯃꯃꯝꯗ ꯍꯧꯖꯤꯛ ꯕꯖꯥꯔꯗ ꯌꯣꯟꯅꯕꯗꯣ ꯃꯣꯏ
ꯍꯥꯟꯅ ꯍꯥꯏꯔꯝꯕ ꯂꯨꯄꯥ ꯀꯨꯟꯀꯨꯟ ꯄꯤꯔꯝꯕꯅꯦ ꯑꯗꯣ ꯍꯧꯖꯤꯛ ꯑꯩꯅ ꯈꯟꯕꯗꯥ ꯑꯥ ꯀꯣꯗꯤꯒꯤꯗꯣ ꯑꯗꯣ ꯍꯧꯖꯤꯛ ꯈꯔ ꯇꯪꯈꯥꯠ ꯈꯔꯕꯗ ꯑꯃꯗ ꯀꯨꯟꯊ꯭ꯔꯥ ꯌꯅꯠꯇ꯭ꯔꯒ ꯅꯤꯐꯨ ꯁꯨꯃꯥꯏꯅ ꯄꯤꯔꯝꯗꯧ ꯃꯥꯜꯂꯦ ꯇꯥꯡꯈꯥꯏꯠ ꯈꯔ ꯈꯔ
ꯌꯥꯝ ꯇꯥꯡꯕꯗꯤ ꯑꯣꯏꯗꯦꯅꯦ
ꯍꯣꯏ ꯌꯥꯝ ꯑꯥꯗꯤ ꯌꯧꯗꯝꯅꯤꯍꯦ ꯀꯣꯔꯤꯒꯤꯗꯤ ꯑꯩꯈꯣꯏ ꯅꯤꯄꯥꯜ ꯄꯩꯁꯥꯅ ꯁꯥꯕꯁꯨ ꯂꯩꯌꯦꯕꯀꯣ
ꯗꯔꯥ ꯈꯥꯟꯅ
ꯑꯦ ꯑꯗꯨꯗꯤ ꯌꯧꯗꯦ ꯅꯤꯄꯥꯟꯅ ꯁꯥꯎ ꯍꯥꯏꯌꯣ ꯑꯩꯈꯣꯏ ꯃꯤ ꯁꯨꯝ ꯍꯥꯏꯗꯤ ꯂꯩꯗꯅꯀꯣ
ꯎꯝ
ꯁꯨꯃꯥꯏꯅ ꯇꯧꯕꯅ ꯑꯃꯨꯛ ꯈꯤꯇꯪ ꯇꯥꯡꯕꯅꯦ ꯇꯥꯡꯕꯅꯤ ꯍꯥꯏꯗꯤ ꯑꯩꯈꯣꯏ ꯄꯩꯁꯥꯅꯣ ꯎꯝ
ꯅꯦꯄꯥꯜ ꯄꯩꯁꯥꯅ ꯑꯃꯨꯛ ꯈꯔ ꯀꯜꯂꯤꯗꯅꯀꯣ
ꯑꯩ ꯍꯕ ꯎꯃꯣꯔ ꯑꯣꯏꯔꯦ ꯑꯠꯇꯗꯤꯁ ꯑꯥ
ꯀꯣꯔꯤꯗꯨꯅ ꯑꯃꯨꯛ ꯈꯔ ꯄꯦꯠꯂꯤꯗꯅꯀꯣ
ꯎꯝ
ꯄꯣꯈꯥꯏꯒꯟꯗꯦꯕ ꯑꯗꯨꯅ
ꯍꯣꯏ ꯑꯗꯨ ꯅꯥꯍꯥꯟ ꯗꯥꯃꯣꯒꯤ ꯀꯩꯅꯣꯒꯤ ꯑꯃ ꯁꯥꯍꯧꯋꯦ ꯃꯥꯏꯗꯣ ꯃꯤꯒꯤ ꯅꯨꯄꯤ ꯍꯥꯏꯔꯛꯄꯩꯅꯦ ꯍꯥꯏꯕꯀꯣ ꯑꯗꯣ ꯑꯩꯈꯣꯏ ꯁꯨꯃꯥꯏꯅ ꯑꯩꯈꯣꯏ ꯁꯤ ꯁꯥꯎ ꯁꯨꯃꯥꯏꯅ ꯍꯥꯏꯔ ꯀꯥꯟꯗꯗꯤ ꯕꯖꯥꯔꯒꯤꯗꯨꯒꯗꯤ ꯈꯤꯇꯪ ꯈꯦꯠꯅꯔꯛꯀꯅꯤ ꯈꯦꯠꯅꯕ ꯍꯥꯏꯁꯦ ꯆꯞ ꯃꯥꯟꯅꯔꯁꯨ ꯆꯦꯛꯁꯤꯟꯕ ꯍꯥꯏꯕ ꯑꯃ ꯂꯩꯗꯅꯀꯣ ꯑꯗ ꯑꯗꯨ ꯈꯔ ꯍꯦꯜꯂꯛꯄꯅꯤꯅ ꯑꯗꯨꯕꯨꯗꯤ ꯑꯗꯨꯀꯥꯟꯗꯕꯨꯗꯤ ꯃꯃꯜ ꯈꯤꯇꯡꯗꯤ ꯂꯧꯔꯝꯒꯅꯤ ꯑꯩꯅ ꯈꯪꯕ ꯂꯨꯄꯥ ꯌꯥꯝ ꯆꯥꯝꯃꯅꯤ ꯈꯪꯗꯦ ꯆꯥꯝ ꯌꯥꯡꯈꯩ ꯈꯪꯗꯤ ꯑꯗꯨꯃꯥꯏꯅ ꯂꯔꯝꯗꯧ ꯃꯥꯜꯂꯦ ꯑꯗꯨꯒꯕꯨ ꯑꯁꯥꯃꯟꯅꯤ
ꯃꯥꯥꯏꯒꯤ ꯄꯩꯁꯥ ꯈꯔ ꯑꯗꯨꯝ ꯍꯦꯟꯖꯜꯂꯝꯗꯧ ꯃꯥꯜꯂꯦ ꯑꯗꯨꯝ
ꯎꯝ ꯃꯃꯟ ꯈꯔꯗꯤ ꯑꯗꯨ ꯇꯧꯔ ꯂꯧꯕꯅꯤ
ꯎꯝ
ꯔꯣꯅꯥꯜ ꯀꯩꯅꯣ ꯇꯧꯋꯦ ꯕꯥꯏꯒꯤ ꯇꯧꯔꯤꯉꯩꯗꯁꯨ ꯑꯁꯣꯝ ꯅꯥꯀꯟ ꯑꯅꯤꯗꯨꯒ ꯃꯥꯒ ꯌꯦꯡꯅꯀꯥꯟꯗ ꯃꯥꯅ ꯆꯥꯎ ꯍꯦꯜꯂꯦꯕ ꯄꯩꯁꯥꯗꯣ
ꯑꯥ
ꯑꯗꯨꯗꯩ ꯀꯣꯟꯅ ꯑꯃꯨꯛ ꯑꯅꯤꯗꯨꯅ ꯑꯃꯨꯛ ꯍꯦꯟꯒꯛꯈꯤꯌꯦ
ꯃꯃꯥꯟ ꯗꯣ
ꯑꯥꯏ ꯇ ꯁꯥꯔ ꯔꯥꯃꯦꯁꯅ ꯅꯪ ꯀꯩꯅꯣ ꯀꯧꯕ꯭ꯔꯥ
ꯏꯕꯥ ꯏꯕꯥꯏ ꯑꯗꯨꯁꯨ ꯁꯨꯝ ꯍꯣꯏꯅ ꯑꯃꯨꯛ ꯑꯦ ꯁꯨꯝ ꯀꯧꯒꯦꯗꯣ ꯀꯧ ꯑꯗꯨꯃꯥꯏꯅ ꯑꯗꯨꯝ ꯀꯧꯔ ꯏꯕꯥꯏ ꯎꯝ ꯍꯣꯏ ꯏꯕꯥꯏ ꯀꯦꯁ ꯀꯥꯏ ꯏꯕꯥ ꯌꯥꯔꯦꯅ ꯏꯆꯦ ꯏꯆꯦ ꯀꯧ ꯏꯆꯦꯝ ꯏꯆꯦꯝ ꯍꯥꯏꯔ ꯀꯧꯅꯈꯤꯕꯩ ꯑꯗꯨꯗꯗꯤ ꯍꯣꯏ ꯑꯩ ꯑꯃꯨꯛ ꯀꯧꯀꯥꯟ ꯍꯥꯏꯗꯤ ꯁꯨꯝ ꯀꯧꯈꯤꯗ꯭ꯔꯝꯅꯤꯅ ꯅꯨꯡꯉꯥꯏꯇꯕꯗꯣ ꯁꯨꯃꯥꯏꯅ ꯇꯧꯔꯤ
ꯍꯣꯏ ꯃꯃꯥ ꯍꯣꯏꯕꯨꯗꯤ ꯑꯩꯈꯣꯏ ꯑꯩꯗꯨꯝ ꯏꯆꯦꯔꯣꯝ ꯏꯆꯦꯔꯣ ꯑꯩꯈꯣꯏ ꯍꯥꯏꯗꯤ ꯆꯦꯕꯤꯅꯥ ꯑꯣꯏꯔꯒ ꯃꯣꯏ ꯇꯤꯟꯅꯩꯗꯅ ꯀꯣꯆꯦ ꯏꯆꯦ ꯏꯆꯦ ꯑꯗꯨꯃꯥꯏ ꯑꯗꯩ ꯃꯣꯏ ꯀꯩꯅꯣꯗꯨꯁꯨ ꯇꯥꯃꯣ ꯑꯆꯧꯗꯨꯁꯨ ꯑꯩꯈꯣꯏꯃꯥ ꯑꯩꯈꯣꯏ ꯗꯥ ꯍꯣꯏ ꯃꯃꯥꯟꯅꯕꯅꯤꯅ ꯑꯗꯨꯝ
ꯍ ꯍꯣꯏ ꯍꯣꯏ ꯑꯗꯨꯕꯨꯗꯤ ꯌꯥꯏ ꯎꯝ ꯑꯩꯈꯣꯏ ꯌꯥꯝꯝ ꯀꯥꯎꯑꯝꯅꯤ ꯍꯥꯏꯅ ꯈꯪꯕꯗ ꯎꯝ
ꯄꯨꯡ ꯗꯤ
ꯍꯣꯏ ꯑꯩꯁꯨ ꯊꯣꯛꯑꯒꯨꯝ ꯁꯤꯔꯥ ꯅꯣꯡ ꯃꯪꯕꯁꯤꯗꯀꯣ ꯅꯨꯡꯉꯥꯏ ꯇꯦꯕ
ꯊꯣꯛꯄꯨ ꯊꯣꯛꯅꯤꯡꯉꯝꯕꯅꯤ ꯆꯥꯛꯆꯥ ꯇꯣꯛꯄꯩ ꯍꯩ ꯉꯍꯥꯛꯇꯪ ꯂꯣꯏꯔꯁꯨ ꯐꯠ ꯆꯠꯂꯨꯕ ꯍꯥꯏꯁꯤ ꯅꯨꯡꯉꯥꯏ ꯅꯨꯡꯉꯥꯏ ꯀꯧꯗ꯭ꯔꯁꯨ ꯈꯜꯂꯝꯕ ꯑꯩꯅ ꯑꯗꯨꯁꯨ ꯍꯥꯏꯖꯤꯜꯂꯛꯄꯁꯤꯗ ꯎꯝ
ꯍꯥꯏꯕ꯭ꯔꯣ
ꯌꯥꯎ ꯌꯥꯎ ꯏꯟꯖꯤꯔꯥ꯫ ꯐꯣꯟ ꯇꯧꯔꯛꯀꯦꯗꯤ ꯍꯥꯏꯕꯅꯤ ꯫
ꯖꯔ ꯇꯧꯔꯁꯨ ꯌꯥꯏ ꯀꯩꯅꯣ ꯑꯃ ꯫
ꯎꯝ꯫
ꯑꯗꯨ ꯈꯔ ꯑꯪ ꯈꯔ ꯆꯤꯛꯄ ꯃꯐꯝꯗꯣ ꯀꯣ ꯆꯪꯉ ꯀꯩꯁꯨ ꯌꯥꯝ ꯑꯁꯨꯋꯥꯏꯒꯤ ꯂꯝꯕꯤꯔꯥꯏꯗꯤ ꯀꯩꯅꯣ ꯌꯥꯝ ꯀꯩꯅꯣ ꯅꯦꯟꯕ ꯈꯣꯠꯄ ꯇꯧꯗꯕꯅꯦ꯫
ꯑꯩ ꯀꯩꯅꯣ ꯇꯧꯕ ꯅꯠꯇꯕꯅꯤꯅ ꯑꯩꯒꯤ ꯃꯅꯨꯡꯗ ꯁꯨꯝ ꯀꯨꯜꯂꯕ ꯂꯩꯕ ꯀꯪꯒꯨꯗꯨ ꯃꯣꯏ꯫ ꯇꯝꯊꯣꯏꯅ ꯇꯥꯗꯦ ꯍꯥꯏꯕ ꯋꯥꯅꯤ ꯑꯌꯥꯝꯕꯗꯤ ꯑꯗꯨꯝ ꯃꯈꯣꯟꯁꯤ ꯈꯔ ꯈꯔꯗꯤ ꯑꯗꯨꯝ ꯇꯥꯗꯤ - ꯇꯥꯅꯤꯗ ꯇꯥꯔꯣꯏꯗ꯭ꯔꯣ꯫
ꯎꯝ ꯍꯣꯏ꯫
ꯍ ꯍꯥꯏꯗꯤ ꯁꯦꯡꯉꯥꯏ ꯑꯇꯣꯞꯄ ꯂꯧꯕꯝ ꯈꯣꯗꯕ ꯀꯩꯒꯨꯝ ꯇꯧꯕꯗ ꯇꯧꯗꯅꯉꯥꯏꯒꯤ꯫ ꯃꯣꯏ ꯁꯨꯝ ꯍꯥꯏꯕ ꯋꯥꯅꯦ ꯅꯠꯇ꯭ꯔꯥ ꯎꯝ ꯃꯥꯅꯤ ꯃꯥꯅꯤ꯫ ꯅꯠꯠꯔꯗꯤ ꯀꯥꯏ꯫
ꯍꯥꯏꯒꯤꯕꯣ꯫ ꯑꯩ ꯑꯩꯒ ꯀꯅꯣ ꯇꯧ꯫ ꯄꯄꯥ ꯋꯥꯔꯤ ꯁꯥꯟꯅꯗꯣꯔꯤꯑꯅ ꯑꯃꯗꯨꯗꯨ ꯀꯣꯜ ꯑꯃꯗꯨ꯫
ꯑꯡ ꯇꯧꯔꯛꯑꯣꯏ - ꯑꯩꯇꯧꯔꯑꯣꯏ ꯑꯩꯅ ꯇꯧꯔꯛꯀꯅꯣ ꯍꯥꯏꯒꯤꯝꯅꯤ ꯍꯣꯔꯦꯟ ꯃꯤꯁꯦꯁ꯫ ꯊꯥꯔꯣꯛ ꯍꯥꯏꯒꯤꯝꯅꯤ꯫ ꯃꯥꯟꯁꯨ ꯍꯥꯏꯔꯛꯄꯅꯤꯍꯦ꯫ ꯀꯩꯅꯣ ꯍꯥꯟꯅ ꯇꯧꯔꯨꯔꯣ ꯑꯗꯨꯒ ꯑꯩꯑ ꯂꯛꯑ ꯆꯞ ꯆꯥꯟꯅꯉꯥꯏꯒ ꯍꯥꯏ ꯍꯥꯏꯒꯤꯝ꯫
ꯑ ꯅꯣꯏꯅꯤꯒꯤꯗꯨ ꯀꯩꯅꯣꯗꯤ ꯃꯤꯅꯤꯠ ꯇꯔꯥꯗꯤ ꯁꯨꯒꯤꯕ꯭ꯔꯣ꯫
ꯌꯥꯒꯤꯗ꯭ꯔꯦ ꯍꯥꯏꯔꯕꯨ꯫ ꯀꯛꯊꯈꯔꯦ ꯃꯥꯅꯍꯅ꯫ ꯇꯧꯕ꯫ ꯑꯗꯨꯅꯥ ꯑꯃꯨꯛ꯫ ꯌꯥꯗ꯭ꯔꯦ ꯑꯗꯩꯩ ꯑꯩꯅ ꯑꯃꯨꯛ ꯇꯧꯔꯌꯦꯡꯉꯦ꯫ ꯑꯩ ꯅꯦꯠꯇꯨ ꯁꯠ ꯫ ꯆꯠꯀꯟꯗꯗꯤ ꯑꯃꯨꯛ ꯌꯥꯗ꯭ꯔꯦꯅꯦ꯫ ꯅꯛꯆꯤꯜꯂꯃꯤꯅ ꯇꯠꯈꯤꯕ ꯑꯗꯨꯒꯤ꯫ ꯁꯨꯗꯨꯃꯥꯏ ꯇꯧꯕ ꯌꯥꯗꯕꯩ ꯃꯥꯏ ꯅꯦꯠꯁꯤ ꯌꯥꯗꯕꯩ꯫
ꯍꯣꯏꯅꯩ ꯐꯅꯌꯥꯝ ꯀꯨꯏꯒꯤꯕꯗꯨꯗ꯫ ꯀꯩꯅꯣ ꯅꯣꯏꯒꯤ꯫ ꯀꯣꯜ ꯇꯧꯅ ꯇꯧꯅꯔꯃꯗꯣꯃꯜꯂꯤ ꯫ ꯑꯃ ꯂꯣꯏꯕꯒ ꯑꯃ ꯇꯧꯔꯝꯗꯣ ꯃꯟꯕ꯫
ꯑꯗꯨꯃꯥꯏꯅ ꯇꯧꯁꯤ ꯍꯥꯏꯔꯝꯕ꯫ ꯑꯗꯨꯒ ꯌꯥꯒꯤꯗꯕ ꯌꯥꯏꯗꯗꯩꯩ꯫ ꯗꯨꯝ ꯇꯣꯛꯈ꯭ꯔꯦ ꯃꯥꯁꯨ ꯃꯥꯁꯨ ꯑꯗꯨꯝꯗꯤ ꯂꯥꯛꯏꯅꯤ ꯑꯥꯗ ꯑꯇꯃꯛꯀꯤ ꯂꯥꯛꯑꯣ ꯌꯄꫭꯟꯇ‌ꯦ꯫ ꯑꯗꯨꯅꯤ ꯑꯁꯤꯗꯤ ꯂꯥꯏ ꯂꯥꯝ꯫
ꯐꫭ ꯅꯣꯡꯃ꯫ ꯂꯥꯛꯀꯨꯝ ꯇꯧꯔꯤꯅꯦ ꯇ꯫ ꯒꯨꯝ ꯇꯧꯔꯤꯅꯦ ꯖꯤꯡꯒꯔ ꯃꯈꯣꯠꯂꯥꯏ ꯇꯥꯗ꯭ꯔꯣ꯫
ꯇꯥꯏ ꯇꯥꯏ ꯅꯨꯡꯗꯥꯥ ꯍꯧꯒꯦ ꯍꯧꯒꯦ ꯇꯧꯔꯤ ꯇꯝ ꯇꯝ꯫
ꯅꯣꯡꯃ ꯀꯣꯟꯁꯤ ꯑꯃꯨꯛ ꯌꯥꯎꯔꯗ꯭ꯔꯤꯖꯥꯠꯂ꯫
ꯎꯝ ꯌꯥꯔꯣꯏ ꯀꯩꯁ ꯇꯧꯔꯣꯏꯗ ꯌꯥꯝ ꯀꯅ ꯇꯥꯕ ꯅꯠꯇꯕꯅꯤꯅ꯫
ꯎꯝ ꯌꯦꯡꯉꯁꯤ ꯃꯤꯅꯠꯄꯨ ꯀꯌꯥ ꯆꯠꯈ꯭ꯔꯝ ꯃ꯫
ꯌꯥꯝ ꯑꯣ ꯂꯣꯏꯕ ꯂꯣꯏꯅꯤꯗ꯫ ꯅꯪꯅꯤꯗ꯫ ꯎꯝ ꯑꯩ ꯃꯤ ꯑꯅꯤꯗꯩ ꯁꯨꯗ꯭ꯔꯤꯅꯦ꯫ ꯫
ꯀꯩꯅꯣ ꯀꯣꯜ ꯇꯧꯕ ꯑꯅꯤꯔꯛꯇꯩ ꯍ‌ꯦꯟ ꯁꯨꯗ꯭ꯔꯤꯕꫭ꯫
ꯁꯨꯗꯔꯤ ꯑꯩꯗꯤ꯫
ꯑꯣ ꯅꯪ ꯉꯔꯥꯡ ꯑꯩꯉꯣꯟꯗ ꯇꯧꯔꯛꯈꯤꯗꯦꯀꫭ꯫
ꯇꯧꯔꯛꯇꯦ- ꯇꯧꯔꯛꯇꯦ꯫
ꯑꯗꯨꯅꯅꯦ ꯑꯩꯅ ꯇꯧꯈꯤꯕ ꯈꯛꯇ ꯑꯣꯏꯔ ꯃꯥꯜꯂꯦ꯫
ꯁꯤ ꯅꯝꯕꯔꯁꯤꯅ ꯀꯔꯝꯕꯅꯣ꯫
ꯀꯩꯅ ꯅꯝꯕꯔ ꯑꯅꯤ ꯁꯨꯕꯗꯨꯅꯦ ꯑꯃ꯫ ꯑ ꯍꯥꯟꯅ꯫ ꯈꯔ ꯌꯥꯝꯅ ꯇꯧꯈꯤꯕꯗꯣ ꯑꯗꯨꯅꯦꯕ꯫
ꯁꯤꯅ ꯎꯝ ꯌꯥꯝꯗꯕꯗꯣ ꯑꯣ ꯅꯩꯁꯤꯅ꯫ ꯕꯔꯗ ꯅꯠꯇ꯭ꯔꯥ ꯖꯤꯌꫭꯔ꯫ ꯖꯤꯑꯣ ꯃꯅꯤꯁꯤꯅ ꯑꯣ꯫ ꯑꯃꯗꯨꯅ ꯈꯔ ꯀꯩꯅ ꯇꯧꯕꯟꯇ꯭ꯔꯥ꯫
ꯎꯝ꯫
ꯎꯝ ꯑꯦ ꯃꯤ ꯇꯔꯥ ꯍ‌ꯦꯜꯂꯝꯃꯅꯤꯅ‌ꯦꯗꯨꯗꯤ꯫
ꯑꯥ ꯃꯤ ꯇꯔꯥ ꯅꯠꯇꯦ ꯁꯤ ꯁꯤꯒ ꯇꯔꯥ ꯁꯨꯗꯣꯏꯕ ꯑꯗꯣ ꯇꯔꯥ ꯍꯥꯏ꯫ ꯇꯔꯝꯛꯇꯤ ꯔꯦꯀꯣꯠꯇꯤ ꯂꯧꯍꯜꯂꫭꯗꯤ ꯀꯩꯒꯤꯅꫭꯗꯤ꯫ ꯌꯥꯗꯕꯁꯨ ꯌꯥꯎꯒꯤꯑꯦꯕ ꯑꯥ꯫
ꯑꯣ ꯍꯣꯏ ꯃꯁꯤꯡ ꯃꯤ ꯌꯧꯗꯕꯩꯔꫭ ꯀꯩꯒꯤꯅꯣ꯫
ꯅ‌ꯦ ꯌꯥꯎꯗꯕꯤ ꯀꯛꯈ꯭ꯔꯕ ꯑꯗꯩ ꯑꯃꯨꯛ ꯀꯩꯅꯣꯁꯨ ꯁꯦ ꯐꯣꯟ ꯅꯝꯕꯔ ꯅꯝꯃꯒ ꯆꯦꯟꯖ ꯇꯧꯗꯁꯨ ꯆꯍꯧꯗ꯭ꯔꯕ ꯈꯔ ꯀꯨꯏꯈꯤꯗ꯭ꯔꯕ ꯑꯗꯨꯅ ꯑꯗꯨꯝ ꯁꯝꯃꯤꯠ ꯇꯧꯁꯤꯟꯈ꯭ꯔꯕ꯫
ꯌꯦ ꯕꯦꯔꯥꯅꯤ꯫ ꯑꯩꯅ ꯃꯉꯥ, ꯃꯉꯥꯗꯨꯁꯨ ꯍꯥꯏꯗꯤ ꯀꯣꯜ ꯑꯣꯛꯄꯗꯤ ꯈꯔ ꯈꯔ ꯁꯨꯝ ꯅꯪ ꯑꯗꯨꯃꯥꯏꯅ ꯇꯧꯕꯩꯗꯤ ꯈꯔ ꯑꯃ ꯑꯍꯨꯝ ꯃꯔꯤ ꯁꯨꯔꯦꯅꯀꯣ꯫ ꯁꯤꯃꯒ ꯃꯔꯤꯁꯤꯗꯅꯤꯂꯥ ꯑꯗꯨꯅ ꯀꯣ ꯌꯥꯝꯕꯅꯤꯅ ꯀꯣꯜ ꯑꯩ ꯀꯣꯜ ꯇꯧꯕꯗ ꯌꯥꯝꯗ꯭ꯔꯕꯗ ꯃꯉꯥ ꯑꯃꯒꯤ ꯆꯥꯡꯗꯨ ꯌꯧꯔꯗꯤ ꯑꯃ ꯀꯩꯅꯣꯒꯤ ꯌꯥꯗꯤ ꯍꯥꯏꯌꯦꯅꯦ꯫
ꯀꯩ?
ꯂꯧꯕꯨ ꯂꯣꯏꯔꯦ꯫
ꯍꯣꯏ ꯃꯊꯪꯒꯤꯗ ꯁꯥꯟꯅꯔꯦ ꯅꯪ ꯇꯧꯔꯀꯥꯟꯗ ꯁꯥꯟꯅꯔꯁꯤ ꯎꯝ ꯊꯝꯃꯦ ꯫